ꯇꯥꯕ꯭ꯔꯣ ꯍꯜꯂꯣ ꯀꯗꯧꯔꯤꯒ
ꯁꯨꯝ ꯂꯩꯔꯤꯗ ꯐꯝꯃꯒ
ꯁꯅꯣ ꯑꯅꯤꯅꯦꯅꯣꯁꯤ
ꯀꯩꯒꯤꯅꯣ ꯍꯥꯏꯁꯤꯕ
ꯁꯨꯝ ꯐꯝꯂꯒ ꯂꯩꯔꯤꯁꯤ ꯅꯨꯡꯉꯥꯏꯗ꯭ꯔꯣ ꯆꯥꯛ ꯌꯦꯟꯊꯧꯅꯤ ꯆꯥꯛ ꯌꯦꯟꯁꯥꯡꯅꯤ ꯊꯣꯡꯉꯕ꯭ꯔꯣ
ꯊꯣꯡꯈꯤꯕ ꯌꯥꯏ ꯑꯩꯈꯣꯏꯗꯤ
ꯁꯤꯡꯍꯜꯂꯤꯗꯀꯣ ꯀꯣꯟ ꯊꯣꯡꯉꯁꯨ ꯌꯥꯕꯅꯤꯗ ꯁꯤꯗꯤ ꯀꯥꯏ ꯆꯂꯦ
ꯀꯩꯃꯇ ꯆꯠꯇꯦ ꯌꯨꯝ ꯑꯩꯈꯣꯏꯗꯤ ꯂꯩ
ꯌꯨꯝꯗ ꯑꯗꯨꯝ ꯂꯩꯕꯁꯦ ꯇꯟꯗ꯭ꯔꯣ
ꯌꯨꯝꯗ ꯂꯩꯇꯌꯦꯦ ꯍꯣꯁꯇꯦꯜꯗ ꯂꯩꯌꯦ
ꯍꯣꯁꯇꯦꯜꯗ
ꯎꯝ
ꯑꯁ ꯂꯥꯏꯔꯤꯛ ꯇꯝꯃ ꯃꯥꯜꯂꯅꯦ ꯑꯗꯨꯗꯤ
ꯇꯃꯅꯦ
ꯀ꯭ꯂꯥꯁ ꯀꯌꯥꯗ ꯇꯝꯕ꯭ꯔꯣ
ꯆꯥꯁꯂ ꯀꯔꯤ ꯀꯌꯥꯃꯥꯟꯒꯦ
ꯀ꯭ꯂꯥꯁ ꯀꯌꯥ ꯑꯣꯏꯔꯕ꯭ꯔꯥ ꯍꯥꯏꯕ
ꯀꯌꯥ ꯃꯥꯥꯡꯒꯦꯕꯗ
ꯈꯪꯗꯕꯒꯤ ꯍꯥꯡꯉꯨꯅꯤꯅꯦ
ꯒꯦꯁ ꯇꯧꯅꯦ
ꯑꯏꯩꯅ ꯦꯁ ꯇꯧꯔꯤꯁꯦ
ꯎꯝ
ꯕꯤ ꯑꯦ ꯑꯦꯝ ꯑꯦ ꯑꯦꯝ ꯑꯦ ꯀꯥꯕ꯭ꯔꯣ
ꯂꯣꯏꯔꯦ
ꯏꯃꯦ ꯁꯜꯣ ꯑꯣꯏꯔꯦ ꯑꯗꯨ ꯑꯗꯨꯗꯤ ꯃꯈꯥ ꯇꯥꯔꯤꯁꯦ ꯄꯤ ꯍꯩꯆ ꯗꯤ ꯀꯔꯤ ꯀꯔ ꯇꯧꯕ꯭ꯔꯣ ꯑꯁ ꯌꯥꯝ ꯅꯨꯡꯉꯥꯏꯔꯦꯅꯦ ꯀꯥꯟꯅ ꯐꯅ
ꯑ ꯀꯗꯥꯏ ꯂꯩꯅꯣ ꯌꯨꯝꯗ ꯂꯩꯕ꯭ꯔꯣ ꯈꯨ ꯏꯝꯐꯥꯜꯗ ꯂꯩꯕ꯭ꯔꯣ ꯥꯏ ꯂꯩꯒꯦ
ꯕꯒ꯭ꯂꯣꯔꯗ ꯂꯩ ꯑꯁ ꯅꯨꯄꯥꯅ ꯁꯨꯝ ꯀꯣꯏ ꯆꯠ ꯆꯠꯂꯒ ꯑꯗꯨꯝ ꯂꯩꯗ
ꯆꯥꯛꯁ ꯅꯨꯡꯉꯥꯏꯅꯦ ꯑꯗꯨꯗꯤ
ꯀꯔꯤ ꯇꯧꯅꯤ ꯄꯥꯈꯪ ꯃꯇꯝꯗꯅꯤꯅꯦ ꯀꯣꯏꯒꯗꯧꯔꯤꯁꯦ ꯅꯠꯇ꯭ꯔꯣ
ꯃꯥꯅꯦ
ꯃ ꯑꯣꯔꯔꯕ꯭ꯔꯣ ꯅꯪꯗꯤ
ꯑꯣꯏꯣꯏ ꯗꯦꯗ
ꯉꯜꯂꯤꯗ ꯀꯟꯅ ꯂꯥꯏꯔꯤꯛ ꯇꯝꯃꯨ
ꯎꯝ
ꯍ ꯌꯦꯡꯏ ꯃꯤ ꯑꯆꯧꯕ ꯑꯣꯏꯕ ꯀꯥꯟꯗ ꯑꯁ ꯄꯥꯈꯪ ꯐꯖ ꯐꯖꯕ ꯂꯥꯛꯑ ꯅꯤ
ꯍꯣꯏ ꯃꯥꯅꯦ ꯑꯗꯨꯃꯥꯏꯅ ꯉꯥꯏꯔꯤꯅꯦ
ꯑ ꯑꯗꯨ ꯃꯇꯝꯗ ꯉꯥꯁꯤꯗ ꯀꯔꯝꯕ ꯍꯣꯁꯇꯦꯜꯗꯨꯅꯣ ꯅꯪ ꯂꯩꯔꯤꯁꯦ ꯀꯗꯥꯏ ꯑꯣꯏꯗꯣꯏꯅꯣ
ꯁꯤꯇꯤꯒꯤ ꯍꯣꯁꯇꯦꯜꯗ
ꯑꯦꯦꯝ ꯑꯦ ꯑꯦ ꯗ
ꯑ
ꯑꯆꯥꯥ ꯀꯝꯕ ꯗꯤꯄꯥꯔꯃꯦꯟꯅ
ꯑꯩꯈꯣꯏ ꯉꯥꯡꯅꯔꯤꯁꯦ
ꯅꯪ ꯇꯝꯃꯤꯁꯦ ꯀꯔꯤꯒꯤ ꯗꯤꯄꯥꯔꯠꯃꯦꯟꯗ ꯆꯠꯂꯤꯕ ꯭ꯔꯣ
ꯑꯩꯈꯣꯏꯅ ꯉꯥꯡꯅꯔꯤꯁꯦ
ꯎꯝ ꯉꯪꯅꯅꯤꯁꯤꯦ ꯑ ꯑꯠꯆꯥ ꯑꯠꯠ ꯈꯪꯉꯍꯦ
ꯎꯝ ꯎꯝ
ꯅꯪꯅ ꯅꯣꯛꯁꯤꯟꯕꯒꯤ ꯑꯩ ꯀꯔꯤꯅꯣ ꯈꯜꯂꯤꯅꯤ ꯌꯥꯝ ꯐꯥꯏ
ꯎꯝ
ꯑꯁꯤꯗꯤ ꯀꯔꯤ ꯇꯔꯕꯣ ꯅꯣꯡ ꯆꯨꯕ꯭ꯔꯣ ꯅꯨꯡꯁꯥ ꯁꯥꯕ꯭ꯔꯣ
ꯑꯗꯨꯝ ꯅꯣꯡꯁꯨ ꯆꯨꯗꯦ ꯅꯨꯡꯁꯥꯁꯨ ꯌꯥꯝ ꯁꯥꯕꯁꯨ ꯑꯣꯏꯗꯦ ꯈꯔ ꯈꯔꯗꯤ ꯁꯥꯏ
ꯑꯁ ꯑꯗꯨꯗꯤ ꯌꯥꯝ ꯐꯕ ꯅꯨꯃꯤꯠ ꯑꯣꯏꯔꯤꯅꯦ
ꯑꯥ
ꯑꯁꯤꯒꯨꯝꯕ ꯅꯨꯃꯤꯠꯇ ꯀꯣꯏꯊꯣꯛꯀꯗꯕꯅꯤꯅꯦ
ꯑꯣ
ꯁꯥꯁꯨ ꯁꯥꯗꯕ ꯏꯪꯁꯨ ꯏꯪꯗꯕ
ꯀꯣꯏꯕ ꯆꯠꯅꯤꯡꯉꯥꯏꯒꯤ ꯂꯩꯇꯕ ꯃꯐꯝꯗꯣ
ꯑꯩꯁ ꯅꯣꯡ ꯐꯥꯗꯨꯣꯛ ꯅꯨꯃꯤꯠ ꯂꯧꯔꯒ ꯆ ꯆꯠꯂꯣꯅꯤ ꯀꯔꯤ ꯀꯥꯏꯕ ꯂꯩꯌꯦ
ꯎꯝ
ꯋꯥꯈꯜꯁꯨ ꯅꯨꯡꯉꯥꯏꯊꯣꯛꯀꯗꯧꯕꯅꯤꯍꯦ
ꯀꯔꯤ
ꯋꯥꯈꯟꯁꯨ ꯅꯨꯡꯉꯥꯏꯊꯣꯛꯒꯗꯧꯕꯅꯦꯕ
ꯃꯥꯅꯦ ꯃꯥꯅꯦ ꯀꯩ ꯏꯟꯁꯥꯡ ꯆꯥꯒꯦ ꯉꯁꯤ
ꯑꯁ ꯉꯁꯤ ꯉꯥꯅꯨ ꯊꯣꯡꯕ
ꯥꯎꯅꯤ ꯍꯥꯏ
ꯎꯝ ꯑꯩꯁ ꯏꯃꯥꯟꯅꯕꯅ ꯆꯥꯁ ꯍꯥꯏꯅ ꯊꯣꯡꯕ
ꯀꯅꯥꯅ ꯊꯣꯡꯉꯤꯅꯣ
ꯏꯃꯥꯟꯅꯕꯅ ꯊꯣꯡꯕꯅꯤꯅ ꯑꯁꯤ ꯁꯤꯗ ꯉꯥꯅꯨꯁꯦ ꯍꯥꯎꯇꯦꯗ
ꯊꯀꯦ
ꯎꯝ
ꯊꯕꯛ ꯇꯧꯔꯒ ꯂꯩꯔꯤꯔꯣ ꯑꯗꯨꯗ
ꯑ ꯊꯃ ꯄꯥꯏꯒꯣꯟꯅ ꯇꯧꯕꯅꯅꯦꯦ
ꯎꯝ
ꯄꯥꯏꯂꯦꯇꯤꯅ ꯑꯩꯈꯣꯏꯗꯤ
ꯑꯩꯈꯣꯏꯁꯨ ꯆꯞꯄꯥꯟꯅꯩ ꯀꯩꯅꯣ ꯑꯩꯈꯣꯏꯁꯨ ꯎꯄꯥꯟ ꯂꯩꯇꯦ
ꯁꯨꯝ ꯂꯦꯜꯂꯒ ꯇꯧꯗ꯭ꯔꯗꯤ ꯌꯥꯔꯣꯏꯅꯦ ꯄꯨꯟꯁꯤꯁꯦ
ꯑ ꯃꯥꯁꯤ ꯉꯗ
ꯇꯨꯝꯔꯛ ꯆꯥꯒ ꯑꯗꯨꯝꯒꯤ ꯂꯩꯕꯅꯤꯅ ꯇꯟꯗ꯭ꯔꯣ
ꯇꯟꯕꯁꯨ ꯌꯥꯎꯏ ꯇꯟꯗꯕꯁꯨ ꯌꯥꯎꯋ ꯑꯗꯨꯒꯤꯗꯤ ꯎꯝ ꯑꯗꯨꯒꯤ ꯅꯨꯡꯉꯥꯏꯕꯁꯨ ꯂꯩ ꯑꯋꯥꯕꯁꯨ ꯂꯩ ꯎꯝ ꯊꯕꯛꯀꯤ ꯃꯇꯝꯗꯤ ꯄꯨꯡ ꯀꯌꯥ ꯀꯌꯥ ꯑꯣꯏꯒꯦ ꯄꯨꯡ ꯀꯌꯥꯗ ꯑꯩꯅ ꯀꯌꯥꯕꯨꯧꯛ
ꯍꯌꯦꯡ ꯍꯣꯔꯦꯟ ꯄꯨꯡ ꯆꯞꯄꯜ ꯃꯈꯥꯏ ꯑꯗꯨꯋꯥꯏꯗ ꯆꯠꯄ ꯍꯧꯒꯅꯤ
ꯎꯝ
ꯅꯨꯡꯗꯥꯪ ꯊꯕꯛ ꯃꯤꯅꯦ ꯍꯌꯦꯡ ꯄꯨꯡ ꯇꯔꯨꯛ ꯃꯈꯥꯏ ꯑꯗꯨꯋꯥꯏꯗ
ꯎꯝ
ꯄꯨꯡ ꯇꯔꯨꯛ ꯍꯥꯏꯔꯁꯤꯦ
ꯅꯨꯡꯉꯥꯏꯕ꯭ꯔꯣ ꯀꯃꯥꯏ ꯇꯧꯒꯦ
ꯁꯨꯝ ꯅꯨꯡꯉꯥꯏ ꯍꯥꯏꯕ ꯇꯥꯔꯦꯗꯤ
ꯎꯝ
ꯀꯨꯝꯁꯤ ꯂꯣꯏꯒꯗ꯭ꯔ ꯅꯪꯒꯤ ꯁ ꯗꯗꯤ
ꯂꯣꯏꯔꯣꯏꯗ ꯆꯪꯕꯗ ꯉꯥꯏꯔꯤ
ꯑ ꯀꯨꯝꯁꯤꯅ ꯆꯪꯕꯇꯪꯅꯥꯏꯔꯤꯕ꯭ꯔꯣ ꯍꯌꯦꯡꯣꯏ ꯄ꯭ꯔꯣꯐꯦꯁꯔ ꯑꯣꯏꯔꯀꯣ
ꯑꯥꯎ
ꯔꯈꯦꯁ ꯑꯣꯏꯔ ꯀ ꯅꯨꯡꯉꯥꯏꯅ ꯌꯨꯝ ꯄꯥꯟꯊꯣꯛꯈ꯭ꯔꯣ
ꯎꯝ
ꯀꯔꯤ ꯏꯟꯁꯥꯡ ꯆꯥꯔꯨꯨꯔꯦꯅꯣꯗꯤ ꯑꯌꯨꯛꯇ
ꯀꯩꯅꯣ ꯆꯥꯏꯌꯦ ꯑꯩꯈꯣꯏ ꯌꯦꯟꯁꯥꯡꯗꯣ ꯀꯔꯤꯅꯣ ꯑꯣ ꯌꯦꯟ ꯊꯣꯡꯕ ꯆꯥꯏꯌꯦ
ꯑꯣ ꯌꯦꯁꯤ ꯑꯅꯤ
ꯍꯕꯅꯤ ꯌꯨꯝꯗ ꯊꯣꯛꯂꯛ ꯌꯨꯝꯗ ꯊꯣꯛꯂꯛꯇꯕ ꯀꯌꯥꯝ ꯀꯨꯏꯔꯒꯦ
ꯆꯍꯤꯍꯤ ꯑꯍꯨꯝ ꯍꯧꯔꯦ
ꯈꯁ ꯀꯩꯅꯣ ꯇꯧꯗ꯭ꯔꯣ ꯌꯨꯝ ꯃꯤꯁ ꯇꯧꯗ꯭ꯔꯣ ꯌꯨꯝ ꯅꯤꯡꯁꯤꯡꯗ꯭ꯔꯣ
ꯑꯁꯅꯤꯁꯤꯉ ꯀꯗꯏꯗꯗꯒꯤ ꯎꯝ ꯃꯤ ꯅꯒꯤ ꯊꯣꯛꯅꯤꯡꯕꯅ ꯂꯣꯏꯔꯦ ꯄꯥꯏ ꯂꯩꯗꯕꯒꯤꯅꯤꯍ
ꯅꯣꯏ ꯅꯣꯏ ꯈꯨꯟꯗꯤ ꯏꯝꯐꯥꯜꯗꯩ ꯀꯤꯂꯣꯃꯤꯇꯔ ꯀꯌꯥ ꯂꯥꯛꯀꯦ
ꯑꯩꯈꯣꯏꯗꯔꯥ
ꯑꯥ
ꯁꯤꯁꯇꯤ ꯑꯕꯥꯚ ꯑꯣꯏꯔꯅꯤ ꯈꯧꯄꯨꯝ ꯅꯣꯅꯦ ꯗꯤꯁꯇ꯭ꯔꯤ ꯈꯪꯗ꯭ꯔꯥ
ꯈꯪꯉꯦ
ꯇꯥꯕꯤꯕ꯭ꯔꯣ
ꯅꯣꯏꯗꯤ ꯀꯩꯔꯝ ꯅ ꯀꯅ
ꯑꯩꯈꯣꯏꯒꯤꯗꯤ ꯀꯗꯥꯗꯦ ꯏꯃꯥꯟꯦ ꯀꯤꯂꯣ ꯃꯤꯇꯔ ꯇ꯭ꯋꯦꯟꯇꯤ ꯁꯦꯕꯦꯟꯟꯦ ꯑꯩ ꯁꯤꯗꯗꯤ ꯍꯥꯏꯔꯨꯔꯒꯦ ꯀꯣꯟꯅ ꯑꯃꯗ ꯃꯦꯁꯦꯁ ꯇꯥꯏꯒꯦ
ꯎꯝ ꯑꯩꯗꯤ ꯍꯥꯏꯈ꯭ꯔꯦꯅꯦ
ꯀꯥꯎꯈ꯭ꯔꯕꯣ
ꯀꯥꯎꯕꯗꯤ ꯀꯥꯎꯕꯅꯤꯅ ꯁꯨꯝ ꯉꯥꯡ ꯊꯣꯛꯂꯛꯄꯅꯣ ꯆꯠ ꯈꯂꯅꯤ
ꯅꯦꯠꯋꯥꯛꯛꯇꯣ ꯃꯥꯡꯈ꯭ꯔꯦ
ꯅꯪꯒꯤ ꯀꯩꯅꯣ ꯐꯦꯃꯤꯂꯤꯗꯤ ꯃꯤ ꯀꯌꯥ ꯂꯩꯕ꯭ꯔꯣ
ꯃꯔꯤ ꯂꯩꯌꯦ ꯃꯔꯤ ꯑꯩꯒꯤ ꯑꯩꯒꯤ ꯃꯈꯥꯗ ꯑꯅꯤ ꯂꯩꯀꯣ ꯅꯨꯄꯥ
ꯎꯝ
ꯑꯩꯒ
ꯑꯗꯨꯗꯤ ꯅꯪ ꯑꯍꯟ ꯑꯣꯏꯔꯦꯅꯦ ꯃꯣꯏ ꯌꯨꯝꯗ
ꯅꯣꯏꯗꯤ
ꯑꯩꯅ ꯂꯥꯁ ꯁꯀꯦꯟ
ꯎ
ꯑꯇꯣꯝꯕꯒꯤ ꯃꯊꯛꯇ ꯑꯩꯈꯣꯏ ꯅꯨꯄꯥ ꯆꯇꯔ꯭ꯔꯨꯛꯅꯤꯀꯣ ꯅꯨꯄꯤ ꯑꯅꯤ ꯅꯨꯄꯤ ꯑꯅꯤꯗꯤ ꯌꯨꯝ ꯄꯥꯟꯈ꯭ꯔꯦ ꯅꯨꯄꯥ ꯃꯔꯤ ꯌꯨꯝ ꯄꯥꯜꯂꯒ ꯇꯣꯡꯉ ꯇꯣꯉꯥꯟꯅ ꯂꯩꯈ꯭ꯔꯦ ꯅꯨꯄꯥ ꯑꯅꯤ
ꯑꯒ ꯕꯥꯒ ꯃꯥꯃ
ꯀꯩꯅꯦ ꯑꯗꯨ ꯑꯗꯨꯗꯤ
ꯑꯗꯨꯝ ꯑꯗꯨꯝ ꯐꯩ
ꯑꯗꯨꯗꯤ ꯍꯧꯖꯤꯛ ꯅꯣꯏ ꯌꯨꯝꯗ ꯀꯅꯥ ꯀꯅꯥ ꯂꯩꯍꯧꯕ
ꯑꯩꯈꯣꯏ ꯕꯕꯥ ꯃꯃꯥ
ꯎꯝ
ꯉꯁꯤ ꯀ꯭ꯂꯥꯁ ꯆꯠꯄ꯭ꯔꯣ
ꯕꯦꯀꯦꯁꯟꯅꯦ ꯍꯧꯖꯤꯛ
ꯑꯣ ꯑꯠꯆꯥ ꯀꯔꯝ ꯀꯥꯟꯗ ꯑꯃꯨꯛ ꯍꯧꯒꯅꯤ ꯇꯥꯡ ꯇꯔꯨꯛꯇ
ꯁꯗꯦꯟꯗ ꯍꯧꯥꯎꯅꯤ
ꯌꯨꯝ ꯆꯠꯂꯣꯅ ꯑꯗꯨꯗꯤ
ꯑꯩ ꯁꯤꯗ ꯇꯨꯏꯁꯟ ꯇꯧꯕ ꯆꯠꯂꯦ
ꯑꯣ ꯑꯉꯥꯡ ꯑꯉꯥꯡꯁꯤꯡ ꯇꯨꯁꯟ ꯂꯧꯕ꯭ꯔꯣ
ꯑ ꯑꯗꯨꯒꯤ ꯌꯨꯝ ꯆꯠꯄ ꯌꯥꯗꯕ ꯌꯨꯝꯗꯤ ꯆꯠꯅꯤꯡꯉꯦ ꯑꯗꯨꯏꯁꯨ ꯄꯩꯁꯥ ꯂꯩꯇꯕ ꯄꯩꯁꯥ ꯇꯥꯟꯗ꯭ꯔꯗꯤ ꯌꯥꯗꯦ
ꯄꯩꯁꯥ ꯑ ꯄꯩꯁꯥ ꯀꯗꯤ ꯋꯥꯗ ꯌꯥꯝ ꯀꯟꯅ ꯍꯣꯏ ꯌꯥꯝ ꯀꯟꯅ ꯈꯟꯒꯗꯨꯗ ꯑꯗꯨꯝ ꯂꯥꯛꯀꯅꯤ
ꯎꯝ
ꯅꯥꯏ ꯏꯁꯁꯣꯔ ꯏꯁꯁꯣꯔ ꯅꯠꯇ ꯆꯥꯟꯕꯤ ꯑꯃ ꯃꯇꯝꯁꯨ ꯂꯩꯒꯅꯤꯅ ꯑꯩꯈꯣꯏꯒꯤ ꯃꯇꯝꯁꯨ ꯂꯥꯛꯒꯅꯤꯅ ꯅꯠꯇ꯭ꯔꯣ ꯀꯟꯅ ꯉꯥꯏꯒꯗꯧꯕꯅꯤ ꯍꯣꯠꯅꯒꯗꯧꯕꯅꯤ
ꯑꯗꯨꯒ ꯏꯁꯜꯂꯕ ꯍꯥꯏꯗꯤ ꯅꯝꯕꯔ ꯗꯣ ꯏꯊ
ꯃꯤ ꯀꯌꯥ ꯀꯌꯥ ꯂꯩꯕ꯭ꯔꯣ ꯃꯤ ꯀꯅꯥ ꯀꯅꯥ ꯂꯩꯕ꯭ꯔꯣ ꯃꯤ
ꯑꯣ ꯏꯃꯥꯟꯅꯕꯤꯒ ꯂꯩꯌꯦ ꯑꯩꯗꯣ ꯍꯧꯖꯤꯛꯈꯣꯏ ꯁꯤꯡꯒꯜ ꯔꯨꯝ ꯐꯪꯗ꯭ꯔꯤꯕꯀꯣ
ꯑꯆꯥꯆꯥ
ꯏꯕꯥꯏꯅꯤꯗꯣ ꯂꯩꯃꯤꯟꯅꯔꯤ ꯃꯥꯁꯨ ꯃꯅꯩ ꯏꯕꯥꯏꯅꯤ ꯑꯩꯈꯣ ꯀꯣ ꯑꯩ ꯑꯃꯨꯛꯀ ꯇꯧꯔꯛꯀꯦꯀꯣ
ꯇꯃ ꯀꯦ ꯍꯥꯏꯔꯣ
ꯎꯝ
ꯀꯩꯒꯤ
ꯑꯩ ꯍꯥꯏꯔꯛꯀꯦ ꯑꯃꯨꯛ ꯇꯧꯔꯒ
ꯎꯝ